ꯍꯜꯂꯣ
ꯇꯔ ꯇꯔ
ꯑꯣ ꯃꯑꯗꯨꯝ ꯐꯖꯅ ꯇꯥꯕ꯭ꯔꯥ
ꯇꯥꯏꯌꯦ
ꯑꯣ ꯐꯩꯏ ꯐꯩꯏ ꯀꯩꯗꯔꯝꯃꯤꯅꯣ ꯕꯥꯃꯤꯟꯅ
ꯑꯩꯖꯦ ꯎꯝ ꯆꯨꯝꯃꯒꯦꯅ ꯄꯝꯃꯤꯅꯦ
ꯍꯥ ꯑꯩꯁꯨ ꯇꯨꯃꯒꯦ ꯆꯥꯡꯉꯦ
ꯑꯥ ꯑꯌꯨꯛ ꯅꯨꯡꯊꯤꯟ ꯃꯔꯝ ꯑꯃ ꯁꯥꯔꯤꯕ ꯅꯨꯡꯗꯥꯡ ꯏꯪꯉꯤꯕ
ꯑꯗꯨꯅꯤ ꯅꯨꯡꯗꯥꯡꯗꯩꯗꯤ ꯈꯣꯡꯄꯥꯛ ꯃꯌꯥꯝ ꯁꯥꯏ ꯍꯥꯏꯕ ꯈꯔ ꯀꯥꯂꯦꯟ ꯊꯥꯥꯁꯦ
ꯀꯩꯒꯦ
ꯈꯪꯗꯦ ꯑꯗꯨꯝ ꯈꯣꯡꯄꯥꯛꯞꯝ ꯌꯥꯁꯦ ꯄꯪ ꯄꯪ ꯄꯪ ꯁꯥꯗꯣꯏꯦ ꯅꯨꯡꯗꯥꯡ ꯇꯨꯝꯕ ꯉꯝꯕꯃꯣꯏ ꯁꯥꯝꯟꯗꯅ ꯈꯣꯡꯄꯥꯛꯞ ꯌꯥꯏꯁꯦ
ꯈꯣꯡꯄꯥꯛ ꯁꯏ ꯍꯥꯏ ꯀꯩ ꯀꯩꯗꯧꯕꯩ ꯁꯥꯔꯤꯅꯣ ꯈꯣꯡꯝꯄꯥꯛ ꯁꯥ ꯍꯥꯏꯔꯤꯁꯦ
ꯀꯂꯦꯟꯁꯤ ꯑꯗꯨꯨꯅꯦ ꯀꯂꯦꯟꯁꯤ ꯄꯥꯟꯗꯦ ꯏꯟꯊꯝꯊꯥꯅ ꯐꯩꯌꯦꯕ ꯈꯣꯡꯃꯣꯖꯥ ꯃꯔꯣꯟ ꯃꯔꯣꯜ ꯆꯨꯞꯁꯤꯟꯂꯥ ꯇꯣꯡꯉꯀꯥꯟꯗ ꯇꯨꯝꯈꯤꯗꯨꯅ
ꯑꯦ ꯏꯪꯊꯝꯊꯥꯗ ꯅꯪꯈꯣꯡ ꯃꯖꯥ ꯎꯞꯄꯀ ꯇꯨꯝꯕ ꯉꯝꯕ꯭ꯔꯥ
ꯉꯝꯃꯦ ꯑꯗꯨꯨꯝ ꯇꯨꯝꯃꯦ ꯑꯩꯗꯤ ꯍꯥꯏꯗꯤ ꯏꯪꯊꯝꯊꯥꯗꯅ ꯑꯃꯨꯛ ꯈꯣꯡꯁꯦ ꯑꯗꯨꯝ ꯏꯪꯟꯗꯣꯏꯕ ꯁꯥꯒꯠꯄ ꯉꯝꯃꯣꯏꯗꯕ ꯌꯥꯝ ꯄꯅ ꯍꯟꯗꯛ ꯈꯣꯡꯃꯣꯖꯥ ꯎꯄꯥꯅꯤꯗꯤ ꯀꯂꯦꯟꯗꯅ ꯑꯃꯨꯛ ꯁꯥꯗꯦꯕꯈꯣꯏ ꯈꯨꯁꯥ ꯊꯤ ꯁꯥꯖꯥꯟ
ꯏꯪꯊꯝꯊꯥꯗꯁꯨ ꯑꯩ ꯃꯣꯖꯥ ꯎꯞꯄꯒ ꯇꯨꯝ ꯉꯥꯟꯗꯩꯈꯣꯏꯗꯤ ꯂꯧꯊꯣꯛꯑꯦ
ꯍꯣꯏ ꯑꯗꯨꯝ ꯎꯄ ꯇꯨꯝ
ꯉꯝꯗꯦ ꯑꯈꯨꯗꯤ
ꯋꯦꯗꯔꯁꯦ ꯊꯥꯏꯅꯒ ꯃꯥꯟꯅꯗꯣꯏꯁꯦ
ꯃꯅꯥꯗ꯭ꯔꯦ ꯃꯅꯥꯗ꯭ꯔꯦ
ꯅꯥꯍꯥꯋꯥꯏ ꯈꯔ ꯀ꯭ꯂꯥꯁ ꯀꯌꯥꯃꯨꯛ ꯀꯥꯎꯕ ꯑꯗꯨꯝ ꯑꯉꯥꯡ ꯑꯣꯏꯔꯤꯅꯦ ꯕꯣꯔꯂꯥꯏꯔ ꯀ꯭ꯔꯣꯝ ꯆꯠꯄ ꯀꯥꯏꯁꯦ ꯏꯁꯤꯡ ꯑꯌꯤꯡꯕꯅ ꯑꯩꯔꯨ ꯆꯠꯄꯁꯦ ꯉꯝꯗꯕꯅꯦ ꯍꯥꯏꯕ ꯏꯪꯉꯦꯅ ꯗꯩ ꯆꯥꯛꯀꯧꯕ ꯆꯠꯄ ꯀꯥꯟꯗ ꯂꯩꯆꯤꯟꯀꯥ ꯌꯥꯝ ꯊꯔꯥꯟ ꯀꯅꯥꯟ ꯄꯨꯡꯊꯥ ꯊꯥꯕ ꯂꯩꯠꯂꯒ ꯌꯥꯝ ꯆꯠꯅꯔꯝꯕꯅꯦ ꯍꯥꯏꯕ
ꯑꯗꯨꯅꯦ ꯍꯧꯖꯤꯛꯇꯤ ꯁꯥꯔꯦ
ꯌꯦꯁ ꯄꯨꯔꯥ ꯆꯦꯟꯖ ꯇꯧꯈ꯭ꯔꯦ
ꯏꯪꯉꯒꯅ ꯑꯃꯨꯛ ꯈꯪ ꯏꯪ ꯏꯪꯖꯪꯕ
ꯌꯦꯡꯗꯦ ꯑꯗꯣ ꯋꯤꯟꯇꯔꯁꯦ ꯏꯪꯊꯝꯊꯥꯁꯦ ꯌꯥꯝ ꯀꯨꯏꯅꯕ ꯑꯣꯏꯗ꯭ꯔꯦ ꯍꯧꯖꯤꯛꯇꯤ
ꯎꯝ ꯀꯨꯏꯗꯤ ꯀꯨꯏꯗ꯭ꯔꯦ ꯑꯗꯨ ꯀꯥꯟꯗ ꯏꯪꯕ ꯀꯥꯟꯗꯗꯤ ꯌꯥꯝ ꯀꯟꯅ ꯏꯪꯕ ꯖꯒꯥꯁꯨ ꯌꯥꯎꯋꯦꯕ
ꯎꯝ ꯎꯝ ꯎꯝ ꯍꯥꯏꯗꯤ ꯅꯣꯕꯦꯝꯕꯔ ꯃꯌꯥꯏ ꯆꯤꯜꯂꯛꯄ ꯁ꯭ꯋꯥꯏꯗ ꯏꯪꯕ ꯍꯧꯔꯛꯑꯅꯤ ꯑꯗꯒꯤ ꯏꯪꯕꯗꯨꯅ ꯐꯦꯕꯋꯥꯔꯤ ꯄꯣꯛꯄ ꯏꯪꯒꯗ꯭ꯔꯥ ꯊꯥ ꯑꯥ ꯊꯥ ꯑꯅꯤꯃꯨꯛꯇꯪꯅꯦꯕ ꯃꯥ ꯏꯡꯗꯣꯏꯁꯦ ꯑꯗꯩꯗꯤ ꯎꯝ ꯃꯥꯔꯁ ꯌꯔꯄꯗꯩ ꯑꯃꯨꯛ ꯁꯥꯔꯅꯤ
ꯌꯥꯗ꯭ꯔꯦ ꯃꯥꯟꯅꯗ꯭ꯔꯦ ꯊꯥꯏꯅꯒ ꯈꯦꯠꯅꯔꯦ ꯌꯥꯝꯅ
ꯅꯍꯥꯋꯥꯏꯗꯤ ꯇ꯭ꯔꯛ ꯄꯣꯟꯗꯒꯁꯦ ꯏꯪꯉꯦ ꯍꯥꯏꯕꯟ ꯍꯧꯖꯤꯛꯇꯤ ꯑꯗꯨꯗꯤ ꯀꯩꯝ ꯏꯪꯗ꯭ꯔꯦꯅꯦ
ꯁꯥꯔꯒꯅ ꯃꯩ ꯍꯧꯅ ꯁꯥꯔꯅꯤ ꯑꯌꯨꯛꯁꯤꯗ ꯑꯗꯨꯀꯥꯟꯗ ꯅꯨꯡꯊꯤꯟꯁꯤꯗ ꯍꯦꯛꯇ ꯅꯣꯡ ꯍꯥꯏꯊꯔꯛꯑ
ꯎꯝ ꯉꯍꯥꯡꯒꯤꯗꯣ ꯅꯨꯡꯁꯥ ꯁꯥ ꯁꯥꯥꯅ ꯑꯃꯛ ꯆꯞ ꯆꯞ
ꯃꯣꯏ ꯃꯣꯏ ꯀꯨꯁꯤ ꯇꯧꯔꯦ ꯍꯥꯏꯕ
ꯑꯦ ꯈꯪꯍꯧꯗꯕ
ꯁꯠ ꯁꯠ ꯁꯠ ꯅꯤꯉꯣ
ꯑꯗ ꯑꯩꯗꯤ ꯁꯟ ꯇꯧꯔꯦꯕ ꯑꯩꯅ ꯀꯩꯅꯣ ꯃꯈꯣꯟ ꯑꯃ ꯇꯥꯔꯛꯏꯁꯤꯕꯨ ꯌꯊꯛꯇ ꯀꯣꯇꯣꯛ ꯀꯣꯇꯣꯛ ꯇꯧꯔꯛꯏꯁꯤꯕꯨ ꯑꯗꯨꯒ ꯊꯣꯛꯑꯏ ꯌꯦꯡꯀꯥꯟꯗ ꯅꯣꯡꯁꯤꯅ ꯍꯦꯛ ꯅꯣꯡ ꯈꯨꯆꯥꯎꯥ ꯑꯝꯅꯤꯑꯣ ꯃꯔꯨꯇꯨꯁꯨ
ꯎꯝ
ꯑꯗ ꯅꯨꯡꯁꯥꯗ ꯁꯦꯗꯥꯥꯛ ꯀꯥꯏ ꯁ꯭ꯋꯥꯏꯗ ꯅꯣꯡ ꯖꯥꯠ ꯖꯠ ꯆꯨꯏ ꯍꯥꯏꯕ ꯋꯦꯗꯔꯁꯤ
ꯔꯦꯟꯕꯣ ꯊꯣꯛꯄꯗꯤ ꯎꯈꯤꯗꯦ ꯑꯩꯅ ꯃꯄꯥꯟ ꯊꯣꯛꯇꯕꯩꯔꯥ ꯀꯩꯅꯣ
ꯑꯗ ꯍꯧꯖꯤꯛꯀꯥꯟ ꯆꯤꯡ ꯃꯥꯏꯁꯤꯡꯁꯦ ꯎꯗ ꯀꯛꯊꯠꯂꯦꯕ
ꯎꯝ ꯎꯝ
ꯑꯗꯨꯒ ꯀꯩꯅꯣ ꯇꯧꯋꯦꯕ ꯑꯥ ꯀꯤꯍꯣꯝ ꯐꯥꯕꯒꯨꯝꯕ ꯆꯤꯡ ꯃꯌꯥꯝ ꯑꯃꯝ ꯉꯝꯕꯗ ꯌꯧꯅꯦ ꯑꯩ ꯅꯍꯥꯟ ꯑꯩꯈꯣꯏꯒꯤ ꯁ꯭ꯀꯨꯜ ꯀꯩꯅꯣ ꯆꯠꯄꯗꯨꯗ ꯎꯔꯛꯏꯅꯤꯀꯣ ꯁꯨꯝ ꯌꯦꯡꯉꯤꯅꯤꯀꯣ ꯆꯤꯡ ꯃꯇꯣꯟ ꯑꯥ ꯋꯥꯡꯈ꯭ꯔꯕꯗꯨꯗ ꯂꯣꯏ ꯀꯣꯛꯊꯣꯛꯑꯦꯅ ꯃꯃꯥꯏ ꯅꯥꯀꯟ ꯅꯥꯕ ꯑꯃ ꯆꯤꯡꯗꯣ ꯑꯗꯨꯒ ꯀꯤꯍꯣꯝꯒꯨꯝꯕ ꯆꯨꯖꯥꯛꯀꯨꯝꯕ ꯌꯥꯝ ꯊꯥꯎꯋꯦꯕ ꯏꯁꯤꯡ ꯌꯥꯝ ꯆꯪꯗꯕ ꯄꯣꯠꯇꯣ
ꯎꯝ ꯀꯔꯕꯥꯔ ꯇꯧꯅꯕ ꯍꯣꯠꯅꯕꯗ
ꯌꯥꯝ ꯄꯥꯛꯑꯦ ꯍꯥꯏꯕ ꯃꯣꯏꯅ ꯀꯣꯛꯊꯣꯛꯏꯁꯤꯁꯨ
ꯌꯥꯝ ꯊꯥꯕꯅꯦ ꯅꯪꯅ ꯆꯠꯂꯤꯕ ꯂꯝꯕꯤ ꯑꯗꯣ ꯅꯥꯀꯟꯗꯗꯤ
ꯎꯝ
ꯀꯤꯍꯣꯝꯒꯤ ꯀꯤꯍꯣ ꯉꯥꯛꯇꯅꯤ ꯀꯩꯅꯣ
ꯎꯝ ꯀꯤꯍꯣꯝ ꯆꯨꯖꯥꯛ ꯃꯣꯏꯅ ꯊꯥꯍꯧꯔꯤꯁꯦ ꯃꯔꯥꯡ ꯀꯥꯏꯅ ꯌꯥꯝꯅ
ꯎꯝ ꯆꯨꯁꯨ ꯌꯥꯝ ꯍꯧꯕꯅꯦ
ꯑꯥ ꯍꯣꯏ ꯑꯗꯨꯗ ꯑꯩꯅ ꯈꯜꯂꯤ ꯌꯥꯝꯖ ꯉꯪꯕꯗꯣ ꯀꯃꯥꯏꯅ ꯀꯥꯈꯠꯂꯒ ꯊꯑꯣꯏꯅ ꯀ ꯎ ꯌꯥꯟꯊꯠꯂꯣꯏꯅꯣ ꯁꯤꯅꯤ
ꯉꯝꯃꯦ ꯍꯥꯏꯕ ꯌꯥꯝꯅꯁꯨ ꯎꯕ ꯑꯗꯨꯗ
ꯅꯣꯡꯃ ꯅꯣꯡꯃꯒꯤ
ꯑꯗꯨ ꯃꯣꯏꯁꯨ ꯃꯣꯏ ꯕꯤꯖꯤꯅꯦꯁ ꯍꯧꯅꯕ ꯍꯣꯠꯅꯕꯗ ꯂꯣꯏ ꯀꯛꯊꯠꯂꯦ ꯑꯩꯗꯤ ꯀꯩꯗꯧꯔꯦ ꯋꯦꯗꯔꯗ ꯆꯦꯟꯖ ꯂꯥꯛꯑꯦ ꯁꯣꯏꯔꯦ ꯂꯩꯕ
ꯎꯝ ꯌꯥꯗ꯭ꯔꯦ ꯑꯝꯇ
ꯑꯗꯨꯅꯦ ꯑꯌꯥꯝꯕꯁꯤꯡ ꯃꯔꯨ ꯀꯣꯛꯍꯧꯕ ꯍꯥꯏꯕ ꯑꯁꯦꯡꯕꯩꯅꯤ ꯑꯅꯦꯝ ꯑꯅꯦꯝꯕꯗ ꯈꯔ ꯎꯔꯤ ꯎꯔꯥ ꯈꯔ ꯍꯍꯧꯕꯗꯨ ꯉꯥꯏꯔꯦ ꯃꯇꯣꯠ ꯃꯇꯣꯠ ꯈꯤꯇꯪ ꯋꯥꯡꯈꯠꯄ ꯂꯣꯏꯒꯩ ꯀꯣꯛꯊꯠꯂꯒ ꯂꯣꯏ ꯊꯥꯎꯋꯕ ꯄꯣꯠ ꯆꯩꯩ
ꯐꯖꯅ ꯑꯝꯇ ꯁꯦꯝꯕꯤꯗ꯭ꯔꯦ ꯍꯧꯖꯤꯛ ꯎ ꯄꯥꯝꯕꯤꯁꯦ ꯐꯖꯅ ꯑꯝꯇ ꯊꯥꯗ꯭ꯔꯦ ꯆꯤꯡꯁꯨ ꯉꯥꯏꯔꯦ ꯑꯗꯨꯝ ꯀꯣꯛ ꯊꯠꯄꯤꯒꯦ
ꯎꯝ ꯁꯨꯝ ꯑꯁꯨꯝ ꯇꯧꯔꯗꯤ ꯑꯗꯨꯝ ꯋꯦꯗꯔꯗꯤ ꯁꯨꯝ ꯆꯦꯟꯖ ꯊꯧꯔꯛ ꯇꯥꯕꯅꯦꯕ ꯊꯥꯖꯟꯕ
ꯀꯔꯤꯌꯥ ꯇꯥꯕ꯭ꯔꯥ
ꯇꯥꯏ ꯎꯋꯥꯥ ꯌꯥꯝ ꯊꯥꯖꯜꯂꯨ
ꯅꯪꯒꯤ ꯅꯪꯒꯤ ꯅꯄꯣꯛ ꯅꯨꯃꯤꯠ ꯈꯨꯗꯤꯡꯗ ꯎ ꯄꯥꯝꯕꯤ ꯑꯃꯃꯝ ꯊꯥꯎ
ꯎꯝ ꯅꯍꯥꯟꯋꯥꯏ ꯂꯥꯏꯔꯛꯇꯕ ꯀꯩꯅꯣꯝ ꯌꯥꯎꯔꯤ ꯑꯗꯨꯗꯤ ꯎ ꯑꯃ ꯀꯛꯀꯦ ꯍꯥꯏꯔꯗꯤ ꯎ ꯑꯅꯤ ꯍꯥꯟꯅ ꯊꯥꯔꯝꯃꯣꯗꯣ ꯎ ꯆꯥꯔ ꯑ ꯆꯨꯝꯃꯤꯅꯦ ꯍꯥꯏꯕ ꯃꯥꯅꯤ ꯆꯨꯝꯃꯤꯅꯦ ꯍꯥꯏꯕ ꯇꯧꯕꯤꯗꯦ ꯍꯥꯏꯕ ꯑꯝꯇ
ꯇꯧꯔꯨꯗꯦ ꯀꯅꯥ ꯇꯧꯗꯣꯔꯤꯒꯦ ꯎ ꯊꯥꯕꯗꯤ ꯂꯥꯏꯗꯅ ꯎ ꯊꯥꯕꯒꯤ ꯃꯐꯝꯗꯨꯐꯥꯎ ꯂꯩꯁꯤꯜꯂꯛ
ꯑꯥ ꯑꯗꯨꯅꯤ ꯑꯗꯨꯅꯤ ꯈꯔꯂꯩꯔꯗꯤ ꯆꯤꯡꯒꯁꯦ ꯂꯣꯏ ꯇꯦꯝꯊꯣꯛꯑꯀꯥꯟꯗ ꯌꯨꯝ ꯁꯥꯕ꯭ꯔꯥ ꯈꯪꯄꯣꯠꯇꯦꯀꯣ
ꯎꯝ
ꯁꯨꯝ ꯄꯣꯄꯨꯂꯦꯁꯟꯗꯤ ꯃꯤꯗꯤ ꯑꯗꯨꯝ ꯅꯣꯡꯃꯩ ꯁꯨꯝ ꯍꯦꯟꯒꯠꯂꯛꯑꯦ ꯌꯥꯝꯕ ꯑꯗꯩ ꯑꯗꯨ ꯃꯤ ꯌꯥꯝꯈꯠꯂꯛꯄ ꯍꯥꯏꯕ ꯂꯩꯐꯝꯅꯤ ꯂꯩꯕꯝ ꯂꯩꯔꯛꯅꯕ ꯍꯣꯠꯅꯕꯗ ꯎ ꯋꯥ ꯀꯔꯤ ꯀꯔꯥ ꯂꯣꯏ ꯀꯣꯛꯊꯠꯂꯅꯤ ꯄꯪꯁꯥ ꯁꯥꯖꯟꯔꯅꯤ
ꯎꯝ
ꯑꯗꯨꯅꯦ ꯑꯗꯨꯝ ꯆꯦꯟꯖ ꯇꯧ ꯇꯕꯅꯦ
ꯑꯗꯨꯅ ꯌꯥꯗ꯭ꯔꯦ
ꯑꯗꯩ ꯅꯣꯡ ꯆꯨꯅꯤꯡꯉꯦ ꯖꯝ ꯖꯝ ꯏꯁꯤꯡ ꯄꯨꯆꯥꯎ ꯆꯥꯎꯒ ꯆꯨꯔꯅꯤ ꯆꯨꯗꯤ ꯑꯃꯨꯛ ꯆꯨꯔꯗꯣꯏꯅꯤ
ꯑꯗꯨꯅꯦ ꯏꯁꯤꯡꯒ ꯆꯥꯎꯔꯛꯄꯗꯣ ꯁ꯭ꯋꯥꯏ ꯖꯒꯥꯗ ꯇꯧꯔꯤꯕꯅꯦ ꯑꯗꯩꯗꯤ ꯊꯨꯝꯃꯤꯕ
ꯃꯥ
ꯉꯁꯤꯖꯅꯤꯡꯕ
ꯍꯖꯤ ꯀꯥꯅꯌꯦꯉꯣ ꯃꯃꯥꯡ ꯆꯍꯤꯁꯦ
ꯎꯝ ꯆꯥꯎꯕꯅꯦ
ꯑꯗꯨꯅꯦ
ꯑꯗ ꯉꯥꯎ ꯍꯥꯏꯕ ꯌꯦꯡꯕ ꯆꯠꯄꯕꯨꯗꯤ ꯌꯥꯝ ꯅꯨꯡꯉꯥꯏꯕ
ꯇꯝꯕ ꯉꯝꯄꯣꯠꯇ ꯍꯥꯏꯕ ꯍꯟꯛ ꯆꯍꯤꯁꯤꯁꯨ ꯑꯃꯨꯛ ꯆꯥꯎꯈꯠꯂꯛꯗ ꯀꯅꯥ ꯈꯪꯕ ꯄꯣꯠꯅꯤ
ꯑꯗꯨ ꯍꯣꯏꯕꯨꯗꯤ ꯌꯧꯔꯣꯏ ꯍꯥꯏꯕꯨ
ꯌꯧꯕꯨꯗꯤ ꯌꯧꯋꯦꯕꯨ ꯁꯨꯝ ꯂꯩꯗꯅ ꯄꯣꯠ ꯆꯩꯦ ꯑꯩꯈꯣꯏ ꯌꯧꯗ꯭ꯔꯒꯁꯨ ꯑꯇꯣꯞꯄꯗꯅꯦ ꯂꯣꯏ ꯊꯨꯝꯗꯣꯏꯅꯤ ꯃꯤꯒꯤ ꯄꯣꯠ ꯆꯩ ꯁꯒ ꯃꯥꯡꯉꯦ ꯅꯠꯇ꯭ꯔꯣ ꯀꯣꯕꯤ ꯐꯨꯟꯒ ꯂꯣꯏ ꯀꯩꯅꯣ ꯇꯧꯕꯗꯣ ꯂꯦꯅ ꯊꯣꯡꯕꯒꯤ
ꯑꯩꯁ ꯂꯦꯅ ꯊꯣꯡꯕ ꯍꯥꯏꯔꯒ ꯑꯩꯈꯣꯏꯒꯤ ꯆꯨꯔꯥꯟꯗ ꯄꯨꯛꯅꯤꯡ ꯌꯨꯔꯤꯗꯣꯏꯅꯤ ꯑꯗꯩ ꯌꯨꯕꯗꯨꯅ ꯆꯥꯛꯈꯨꯝ ꯍꯧꯖꯤꯛꯐꯧ ꯌꯨꯔꯤꯌꯦ ꯆꯥꯈꯨꯝꯖꯦ ꯀꯔꯤ
ꯀꯥꯟ ꯑꯩꯈꯣꯏ ꯊꯑꯣꯏ ꯌꯦꯡꯁꯤꯜꯂꯨꯗꯦꯕ ꯆꯥꯛꯈꯨꯝ ꯂꯦꯟ ꯇꯥꯈꯤꯕꯩꯗꯣ ꯑꯗꯨꯒ ꯌꯦꯡꯊꯛ ꯅꯨꯡꯁꯥ ꯊꯣꯛꯑ ꯌꯦꯡꯀꯥꯟꯗ ꯄꯨꯛꯂꯞ ꯄꯨꯡꯍꯣ ꯍꯣ ꯂꯩꯔꯝꯃꯦ
ꯕꯦꯡ ꯑꯦꯀꯥꯎꯟ ꯅꯝꯕꯔ ꯍꯥꯏꯔꯣ ꯄꯩꯁꯥ ꯀꯥꯞꯄꯛꯀꯗꯣꯏꯅꯤ ꯐꯣꯇꯣ ꯀꯥꯞꯄ ꯑꯗꯨꯗ ꯌꯥꯝ ꯇꯧꯗꯤ ꯇꯧꯅꯈꯤ ꯑꯗꯣ ꯀꯩꯝ ꯍꯥꯏꯔꯛꯈꯤꯗ꯭ꯔꯦ
ꯑꯗꯨꯁꯨ ꯀꯔꯤꯝꯇ ꯀꯥꯞꯄꯤꯔꯛꯈꯤꯗ꯭ꯔꯦ
ꯑꯥ ꯍꯥꯏꯗꯤ ꯐꯤꯕꯝ ꯌꯥꯝ ꯁꯣꯛꯑꯕꯗꯨ ꯅꯠꯇꯕꯅꯤꯅ ꯃꯣꯏꯁꯦ ꯑꯗꯨꯝ ꯂꯩꯁꯟꯈ꯭ꯔꯦ ꯇꯨꯃꯤ
ꯈꯥꯗ꯭ꯔꯛ ꯉꯥꯛꯇꯦ ꯈꯗ꯭ꯔꯛ
ꯎꯝ ꯈꯗ꯭ꯔꯛ ꯃꯗꯛ ꯉꯥꯛꯇ ꯃꯑꯣꯡꯗꯣ ꯃꯥꯜꯍꯕ ꯉꯥꯛꯇ ꯑꯗꯨ ꯍꯥꯏꯔꯒ ꯍꯧꯖꯤꯛ ꯂꯧꯕꯨꯛ ꯏꯁꯤꯡ ꯌꯥꯝ ꯂꯩꯅꯗꯦ ꯍꯥꯏꯕ ꯅꯣꯡꯁꯦ ꯆꯨꯕ ꯈꯔ ꯋꯥꯠꯄꯔꯥ ꯈꯪꯗ ꯁꯦꯟꯗꯛꯁꯦ
ꯀꯔꯤ
ꯅꯣꯡ ꯆꯨꯕ ꯈꯔ ꯋꯥꯠꯄ꯭ꯔꯥ ꯈꯪꯗꯦꯕ ꯍꯟꯗꯛꯁꯦ ꯏꯁꯤꯡ ꯌꯥꯝꯅꯅꯗꯦꯕ ꯂꯧꯕꯨꯛ ꯁꯤꯡꯁꯦ
ꯎꯝ ꯅꯣꯡ ꯆꯨꯕ ꯍꯟꯗꯛ ꯅꯣꯡ ꯑꯍꯥꯟꯕ ꯅꯣꯡ ꯆꯨꯕꯁꯨ ꯊꯦꯡꯕꯤ ꯗꯨꯗꯤ
ꯎꯝ ꯁꯨꯝ ꯑꯩꯈꯣꯏꯅ ꯁꯨꯝ ꯆꯠꯄꯗꯅꯦ ꯑꯁꯨꯝ ꯅꯥꯀꯟꯗ ꯇꯨꯔꯦꯜꯂꯣꯝ ꯇꯨꯔꯦꯟꯨꯝꯕꯁꯨ ꯌꯥꯝ ꯂꯩꯇꯕ ꯃꯥꯜꯂꯦ ꯃꯣꯏꯔꯣꯝꯁꯨ ꯃꯃꯥꯔꯣꯝ ꯁꯥꯏꯠ ꯈꯔ ꯀꯩꯅꯣꯝꯁꯦ
ꯎꯝ ꯂꯩꯔꯝꯃꯣ ꯃꯣꯏ ꯆꯤꯡꯗꯒꯤ ꯆꯦꯟꯊꯔꯛꯄꯗꯣ
ꯑꯧ ꯑꯥꯎ ꯍꯣꯏ ꯑꯗꯨꯝꯕ ꯃꯉꯥꯏꯔꯦꯀꯣ ꯑꯗꯨꯃꯥꯏꯅ ꯇꯧꯋꯤ ꯏꯁꯤꯡ ꯀꯪꯍꯧꯋꯦꯕ ꯑꯩꯈꯣꯏ ꯁ꯭ꯋꯥꯗ ꯍꯥꯏ ꯍꯥꯏꯅ ꯈ ꯈꯕꯨ ꯂꯩꯅꯔꯦꯀꯣ ꯃꯣꯏ ꯑꯗꯨꯋꯥꯏꯗꯣ ꯁꯤ ꯄꯨꯀꯪ ꯄꯨꯀꯪ ꯀꯪꯍꯧꯋꯦꯕ ꯂꯩꯕꯥꯛꯁꯤꯡꯗꯣ
ꯎꯝ
ꯑꯗꯨꯅ ꯃꯣꯏꯗ ꯂꯧ ꯎꯕ ꯀꯩꯝꯇ ꯄ꯭ꯂꯥꯟ ꯂꯩꯅꯍꯧꯔꯧꯗ꯭ꯔꯤ ꯍꯧꯖꯤꯛꯀꯤ ꯑꯩꯅ ꯆꯤꯡꯃꯥꯏ ꯆꯤꯡꯃꯥꯏ ꯃꯔꯨ ꯀꯣꯛ ꯊꯣꯛꯑꯒ ꯀꯤꯍꯣꯝ ꯊꯥꯍꯧꯕ ꯑꯗꯩ ꯆꯨꯖꯥꯛ ꯆꯨ ꯊꯥꯕ ꯑꯗꯨꯝꯕ ꯃꯉꯥꯏ ꯑꯃ ꯃꯣꯏ ꯇꯧꯍꯧꯔꯤꯕꯥꯕꯨ
ꯎꯨꯝ ꯏꯁꯤꯡ ꯌꯥꯝ ꯆꯪꯗꯕ ꯄꯣꯠ ꯆꯩꯩ ꯑꯣꯏꯅ ꯊꯥꯅꯔꯝꯃꯅꯤ ꯑꯗꯨ
ꯊꯥꯔꯦ ꯃꯣꯏꯁꯨ ꯍꯤꯡꯗꯕꯗꯤ ꯌꯥꯗꯕꯅꯤꯅ ꯇꯧꯔꯤꯅꯦꯕ ꯑꯗꯨꯕꯨꯗꯤ ꯆꯨꯝꯕ
ꯑꯣ
ꯃꯥ ꯃꯥꯏ ꯆꯥꯟꯅ ꯆꯥꯟꯅꯕꯗꯨꯅꯦꯕ ꯇꯧꯔꯤꯁꯦ
ꯃꯥꯅꯦ ꯍꯤꯡꯗꯕꯗꯤ ꯌꯥꯗꯕꯅꯤꯅ
ꯑꯗ ꯋꯦꯗꯔꯒ ꯂꯣꯏ ꯆꯦꯟꯖ ꯇꯥꯍꯟꯕꯧ ꯋꯥꯅꯤꯗ ꯃꯣꯏꯅ ꯑꯗꯨꯃꯥꯏꯅ ꯇꯧꯕꯗꯨꯗ
ꯌꯥꯗ꯭ꯔꯦ ꯌꯥꯗ꯭ꯔꯦ
ꯅꯣꯡꯃ ꯅꯍꯥꯟ ꯃꯪꯗ ꯑꯩꯈꯣꯏꯁꯦ ꯁ꯭ꯀꯨꯜꯗ ꯕꯣꯔꯗꯤꯡꯗ ꯂꯩꯅꯦ ꯇꯧꯔꯝꯃꯦ ꯃꯌꯥꯝ
ꯀꯩꯏꯕ
ꯃꯪꯗ ꯁ꯭ꯀꯨꯜ ꯕꯣꯔꯗꯤꯡꯗ ꯂꯩꯔꯝꯃꯦꯅ ꯇꯧꯔꯝꯃꯦ ꯃꯌꯥꯝ
ꯑꯩꯈꯣꯏ ꯄꯨꯂꯞꯂꯥ ꯍꯥꯏꯖꯦ
ꯑꯧ ꯈꯪꯗꯦ ꯑꯁ ꯌꯥꯝ ꯌꯥꯝꯅꯈꯣꯏ ꯃꯤꯔꯝ ꯍꯣꯏ ꯕꯣꯔꯗꯤꯡꯗ ꯂꯩꯅꯤꯀ ꯇꯧꯗꯅ
ꯀ꯭ꯂꯥꯁ ꯏꯂꯚꯦꯟꯒꯤꯗ ꯅꯤꯡꯁꯤꯡꯉꯛꯏꯔꯕ
ꯑꯣ ꯏꯂꯚꯦꯟ ꯇꯨꯋꯚꯀꯤꯗꯣ ꯍꯣꯏ
ꯅꯨꯡꯕꯨ ꯅꯨꯡꯁꯤ
ꯑꯗꯨ ꯅꯥꯏꯅ
ꯅꯣꯡꯕꯨ ꯅꯨꯡꯁꯤꯌꯦ
ꯊꯥꯉꯧ ꯎꯨꯝ
ꯂꯣꯏꯒꯔꯦ ꯀꯔꯤꯅꯣ
ꯀꯩꯅꯣ ꯑꯥ ꯍꯩꯀꯨ ꯃꯁꯆꯥ ꯑꯝ ꯇꯦꯛꯑ ꯇꯥꯔꯛꯏꯕ
ꯑꯦ ꯅꯪ ꯃꯄꯥꯟꯗ ꯂꯦꯞꯄꯤꯉꯩꯗ
ꯑꯧ ꯃꯄꯥꯟꯗ ꯂꯩꯕꯛ ꯊꯦꯡꯗꯦ
ꯎꯨ ꯀꯤꯖꯗ꯭ꯔꯥ ꯗꯥ ꯃꯩ ꯃꯨꯊꯠꯂꯝꯃꯨ
ꯇꯨ ꯃꯊꯟ ꯇꯦꯛꯂꯛꯏꯅꯦ
ꯃꯁꯥ ꯑꯀꯪꯕꯔꯣ
ꯅꯠꯇꯦ ꯍꯩꯀꯨ ꯃꯆꯥ ꯃꯆꯥ ꯄꯥꯜꯂꯤꯌꯦ ꯑꯝꯇ ꯌꯦꯡꯉꯨꯅꯦ ꯃꯊꯛꯇ
ꯑꯍꯥ ꯍꯥ ꯀꯅꯥꯅꯣꯝ ꯇꯣꯡꯉꯝꯃꯅꯤ ꯑꯗꯨꯗꯤ
ꯂꯥꯏ ꯇꯣꯡꯉꯝꯗꯣ ꯃꯥꯜꯂꯤ
ꯇꯜꯂꯦ ꯑꯩ ꯏꯕꯦꯝꯃ ꯅꯩ ꯅꯣꯏꯖꯤꯅ ꯉꯥꯛꯊꯣꯔꯛꯄꯖꯤꯃꯥꯞ ꯄꯥ ꯅꯣꯏꯒꯤ ꯍꯧꯅꯧꯗꯨꯅ ꯈꯨꯖꯦꯟ ꯁꯤꯛꯑꯝꯃꯦ ꯈꯔ ꯍꯥꯏ ꯀꯔꯤꯅꯣ
ꯑꯗꯨꯅꯦ ꯑꯩꯅ ꯍꯥꯏꯔꯤꯝ ꯗꯥꯛ ꯃꯌꯥꯝ ꯂꯩ ꯍꯥꯏꯖꯦ ꯅꯪ ꯎꯔꯤꯝꯇ꯭ꯔꯣ ꯉꯍꯥꯟ
ꯑꯗꯨꯅꯦ ꯍꯥꯏꯖꯦ
ꯑꯩ ꯈꯪꯍꯧꯗꯦ ꯑꯩꯗꯤ ꯅꯪꯅ ꯊꯣꯡ ꯍꯥꯡꯇꯣꯔꯛꯄꯩ ꯃꯈꯣꯡ ꯑꯣꯔꯕꯣꯏ ꯅꯤꯡꯉꯦꯕ ꯑꯗꯨꯒ ꯚꯛ ꯂꯥꯡ ꯇꯥꯔꯑ ꯀꯥꯟꯗ ꯈꯪ ꯈꯪꯗꯤ ꯍꯩꯀꯨꯗꯤ ꯌꯥꯝ
ꯑꯗꯨꯗꯤ ꯊꯝꯃꯣ ꯇꯨꯝꯃꯣ ꯌꯥꯔꯦ
ꯍꯣ ꯍꯣ ꯍꯣꯏ ꯊꯝꯃꯣ
ꯎꯝ ꯊꯝꯃꯣ ꯊꯝ